ꯑꯥꯢ ꯏꯇꯥꯎ
ꯑꯥꯎ ꯇꯥꯏꯌꯦ ꯇꯥꯏꯌꯦ ꯢꯇꯥꯎ꯫
ꯑ ꯅꯪꯕꯨ ꯎꯗꯕꯖꯨ ꯀꯨꯢ ꯦ ꯑꯗꯨꯒ ꯐꯣꯟꯁꯨ ꯁꯨꯡꯇꯧ ꯇꯧꯔꯛꯇꯦ ꯑꯩ ꯅꯪꯉꯣꯟꯗ ꯋꯥ ꯑꯃ ꯍꯪꯒꯦ ꯇꯧꯔꯛꯏꯅꯤꯅꯦ꯫
ꯍꯣꯏꯅꯦ ꯎꯗ ꯀꯨꯏꯔꯦ ꯀꯔꯤ ꯍꯥꯏꯅꯤꯡꯉꯥꯢ ꯂꯩꯔꯦ꯫
ꯅꯪꯕꯨ ꯅꯋꯥꯏ ꯉꯥꯒꯤ ꯐꯥꯝꯒ ꯇꯧꯒꯤꯕꯗꯣ ꯇꯧꯔꯤꯕꯣ ꯑꯗꯨꯕꯣ ꯇꯧꯔꯤꯕꯣ ꯍꯧꯖꯤꯛ ꯐꯥꯎꯕ꯫
ꯑꯥ ꯈꯔ ꯈꯔ ꯑꯗꯨꯝ ꯇꯧꯔꯤ ꯍꯧꯖꯤꯛꯁꯨ ꯑꯗꯨꯝ ꯈꯔ ꯈꯔ
ꯑꯣ ꯑꯗꯣ ꯑꯩꯁꯨ ꯍꯟꯗꯛ ꯍꯟꯗꯛꯇꯤ ꯉꯥꯒꯤ ꯐꯥꯔꯝ ꯑꯃ ꯂꯩꯖꯤꯜꯂꯨꯔꯑꯦ ꯑꯗꯣ ꯉꯥ ꯃꯆꯥ ꯊꯥꯗꯅꯕ ꯉꯥ ꯃꯆꯥ ꯈꯔ ꯀꯣꯏꯊꯤ ꯊꯤꯕ ꯑꯗꯣ ꯏꯇꯥꯎꯒꯤ ꯉꯥ ꯃꯆꯥꯒꯨꯝꯕ ꯂꯩꯔꯒꯗꯤ ꯂꯧꯕꯝꯒ ꯂꯩꯔꯒꯗꯤ ꯈꯪꯉꯒꯗꯤ ꯈꯔ ꯏꯇꯥꯎꯗꯒꯤ ꯍꯪꯒꯦ ꯇꯧꯔꯛꯏꯅꯦ꯫
ꯂꯩꯅꯤ ꯂꯩꯅꯤ ꯑꯗꯨꯗꯤ ꯑꯩꯅ ꯂꯧꯕꯝ ꯑꯩꯒꯤꯁꯨ ꯑꯗꯨꯝ ꯆꯍꯤ ꯈꯨꯗꯤꯡꯒꯤ ꯂꯧꯕ ꯃꯐꯝ ꯂꯩꯌꯦꯕ ꯀꯟꯇꯦꯛ ꯑꯗꯨꯗꯩ ꯑꯗꯨꯝ ꯃꯣꯏꯗ ꯍꯥꯏꯅꯔꯒ ꯀꯩ ꯀꯩ ꯀꯔꯝꯕ ꯉꯥꯅꯣ ꯀꯩꯀꯩ ꯐꯥꯕ ꯌꯥꯏꯅꯣ ꯇꯧꯔꯒ ꯃꯣꯏꯒꯤ ꯃꯇꯝ ꯍꯥꯏꯗꯤ ꯂꯧꯕ ꯌꯥꯗꯧꯕ ꯃꯇꯝꯗꯨꯗ ꯉꯥ ꯃꯆꯥ ꯑꯗꯨ ꯑꯗꯨꯗ ꯑꯗꯨꯝ ꯍꯥꯏꯔꯒ ꯂꯧꯕ ꯌꯥꯅꯤ ꯀꯔꯤ ꯀꯔꯤ ꯀꯌꯥꯝ ꯆꯥꯎꯕ ꯐꯥꯝꯅꯣꯅꯤ ꯀꯔꯤ ꯉꯥ ꯊꯥꯛꯗꯒꯦ ꯍꯥꯏꯅꯣꯅꯦ꯫
ꯑꯁ ꯑꯩꯁꯦ ꯂꯧ ꯄꯔꯤ ꯑꯅꯤꯃꯨꯛ ꯆꯥꯎꯋꯦ ꯑꯗꯨꯗ ꯉꯥꯗꯣ ꯏꯇꯥꯎꯅ ꯍꯥꯟꯅ ꯇꯧꯕꯅꯤꯅ ꯀꯔꯝꯕ ꯉꯥ ꯊꯥꯗꯔꯒ ꯍꯦꯟꯅ ꯄ꯭ꯔꯣꯐꯤꯠ ꯂꯩꯕꯗꯨ ꯇꯣꯡꯕ ꯍꯦꯟꯒꯗꯕꯅꯣꯗꯣ ꯏꯇꯥꯎꯅ ꯈꯪꯉꯒꯗꯤ ꯈꯔ ꯍꯥꯏꯔꯛꯑꯣꯅꯦ ꯑꯩꯁꯨ ꯍꯟꯗꯛꯇꯒꯤ ꯑꯅꯧꯕꯒ ꯑꯣꯏꯕꯒ ꯑꯩꯁꯨ ꯇꯧꯅꯐꯝ ꯂꯥꯛꯐꯝ ꯈꯪꯗꯗꯅ ꯅ ꯅꯉꯣꯟꯗ ꯍꯪꯉꯛꯏꯅꯤ꯫
ꯉꯥ ꯍꯥꯏꯁꯦ ꯑꯗꯨꯝ ꯃꯇꯝ ꯃꯇꯝꯗꯨꯒꯤ ꯃꯈꯜ ꯃꯈꯜꯅꯤꯗ ꯑꯗꯨꯝ ꯃꯤ ꯌꯣꯛꯅꯔꯤꯕ ꯉꯥ ꯃꯌꯥꯝ ꯃꯈꯜ ꯃꯈꯜ ꯌꯥꯗꯧꯕ ꯌꯣꯛꯄ ꯈꯣꯠꯄ ꯇꯧꯔꯤ ꯃꯌꯥꯝꯗꯣ ꯑꯗꯨ ꯑꯗꯨꯝ ꯅꯥꯄꯤ ꯆꯥꯕꯤ ꯀꯩꯀꯩꯒ ꯌꯣꯛꯏ ꯃꯌꯥꯝꯗꯣ ꯑꯗꯨ ꯉꯥꯛꯇꯅꯤ꯫ ꯑꯩꯈꯣꯏꯅ ꯌꯣꯛꯏꯁꯤꯁꯨ ꯑꯇꯣꯞꯄ ꯀꯩꯀꯩ ꯌꯣꯛꯄ ꯅꯠꯇꯦ ꯑꯗꯨꯅ ꯑꯗꯨꯝ ꯅꯥꯄꯤ ꯆꯥꯕꯤ ꯑꯗꯒꯤ ꯑꯗꯨꯗ ꯑꯗꯨꯒ ꯌꯣꯛꯃꯤꯟꯅ ꯌꯥꯕ ꯉꯥ ꯀꯩꯀꯩ ꯑꯗꯨꯒꯨꯝꯕ ꯌꯣꯛꯄꯅꯤꯅ ꯑꯗꯨꯅ ꯑꯗꯨꯝ ꯃꯇꯝ ꯆꯪꯉꯁꯨ ꯑꯗꯨꯝ ꯑꯗꯨꯝ ꯍꯌꯦꯡ ꯀꯥꯟꯅꯕ ꯑꯗꯨꯝ ꯐꯪꯉꯦ ꯑꯗꯨꯝ ꯅꯥꯄꯤ ꯆꯥꯕꯤꯗꯨꯅ ꯍꯌꯦꯡ ꯈꯔ ꯆꯥꯛꯀꯧꯕ ꯀꯩꯀꯩ ꯃꯇꯝꯗ ꯍꯥꯏꯗꯤ ꯐꯥꯕ ꯌꯥꯕꯅꯤꯅ ꯁꯤꯠꯄꯅꯤꯅ ꯉꯥꯗꯣ ꯐꯖꯅ ꯇꯥꯡꯁꯨ ꯇꯥꯡꯉꯤꯗꯅ ꯑꯗꯨꯅ ꯑꯗꯨꯒꯨꯝꯕ ꯑꯣꯏꯅ ꯉꯥꯛꯇꯅꯤ ꯇꯧꯔꯤꯁꯦ ꯑꯇꯣꯞꯄꯗꯤ ꯑꯩꯁꯨ ꯇꯧꯗꯕꯅꯃꯤꯅ ꯀꯌꯥ ꯈꯪꯗꯦ ꯍꯥꯏꯇꯥꯔꯦ꯫
ꯍꯣꯏꯅꯦ ꯀꯩꯅꯣꯝ ꯃꯇꯝ ꯑꯩꯈꯣꯏ ꯆꯩꯔꯥꯎꯕꯒꯨꯝ ꯆꯥꯛꯀꯧꯕ ꯃꯇꯝꯗꯗꯤ ꯉꯥꯥꯁꯦ ꯌꯥꯝ ꯇꯥꯡꯕꯅꯤꯅꯀꯣ ꯉꯥ ꯐꯪꯅꯗꯝꯅꯤꯅ ꯑꯗꯨꯒꯨꯝꯕꯗ ꯑꯗꯨꯗ ꯈꯔ ꯌꯣꯟꯕ ꯌꯥꯕ ꯌꯦꯡꯒꯦꯅ ꯑꯩꯁꯨ ꯐꯥꯝ ꯑꯃ ꯂꯩꯖꯜꯂꯨꯨꯔꯦꯅꯦ꯫ ꯑꯗꯣ ꯏꯇꯥꯎ ꯃꯆꯤꯟꯖꯅꯥꯛꯇꯤ ꯅꯥꯄꯤꯒꯨꯝꯕ ꯁꯨꯝ ꯐꯥꯂ ꯄꯤꯖꯩꯔ ꯅꯠꯇ꯭ꯔꯒꯅ ꯃꯣꯏꯒꯤ ꯑꯌꯣꯟꯕꯤ ꯃꯆꯤꯟꯖꯥꯛ ꯀꯥꯗꯣ ꯑꯣꯏꯅ ꯂꯩꯔ ꯄꯤꯖꯕꯔꯣ꯫
ꯅꯥꯄꯤꯁꯨ ꯑꯗꯨꯝ ꯐꯜꯂꯒ ꯑꯅꯝꯕꯅꯕꯨꯗꯤ ꯅꯥꯄꯤ ꯐꯥꯍꯜꯂꯒ ꯄꯤꯖꯕ ꯉꯥꯛꯇꯅꯦ ꯑꯗꯣ ꯌꯥꯔꯛ ꯅꯥꯄꯤ ꯐꯪꯗꯕ ꯃꯇꯝ ꯀꯥꯁꯨ ꯂꯩꯔꯛꯏꯗꯅ ꯑꯩꯈꯣꯏꯒꯤ ꯑꯗꯨꯒꯥꯟꯗꯨꯗ ꯑꯗꯨꯝ ꯃꯣꯏꯒꯤ ꯃꯆꯤꯟꯖꯥꯛꯇꯣ ꯂꯩꯔꯒ ꯈꯣꯠꯂꯒ ꯄꯤꯖꯕꯁꯨ ꯑꯗꯨꯝ ꯌꯥꯎꯋꯦ ꯍꯥꯏꯇꯥꯔꯦ ꯑꯗꯨꯅ ꯃꯇꯝ ꯃꯇꯝꯗꯨꯒꯤ ꯏꯇꯥꯥꯎ ꯍꯣꯏꯔꯣꯝꯗ ꯅꯥꯄꯤ ꯀꯩꯀꯩ ꯐꯖꯅ ꯐꯥꯟꯐꯝ ꯂꯩꯔꯒꯗꯤ ꯅꯥꯄꯤ ꯉꯥꯛꯇ ꯄꯤꯖꯔꯗꯤ ꯑꯗꯨꯅ ꯍꯦꯟꯅ ꯐꯗꯣꯏꯅꯤ ꯃꯤꯅꯁꯨ ꯑꯗꯨꯅ ꯄꯥꯝꯅꯕ ꯍꯦꯜꯂꯦꯕ ꯑꯩꯈꯣꯏꯒꯤ ꯃꯆꯤꯟꯖꯥꯛ ꯑ ꯌꯣꯟꯕ ꯑꯩꯈꯣꯏꯒꯤ ꯗꯨꯀꯥꯟꯗꯩ ꯂꯩꯔ ꯄꯤꯖꯕꯗꯨꯗꯩ ꯅꯥꯄꯤꯐ ꯅꯥꯄꯤ ꯐꯖꯅ ꯂꯩꯕ ꯑꯣꯏꯇꯥꯔꯦ ꯑꯗꯨ ꯉꯥꯛꯅꯄꯤꯖꯧꯋꯣ ꯑꯗꯨꯅ ꯍꯦꯟꯅ ꯃꯤꯅ ꯄꯥꯝꯅꯕ ꯍꯦꯜꯂꯤ ꯇꯥꯡꯕꯁꯨ ꯍꯦꯜꯂꯛꯇꯣꯏꯅꯤ꯫
ꯑꯗꯨ ꯏꯇꯥꯎꯒꯤꯗꯤ ꯀꯩꯅꯣ ꯇꯧꯕ ꯉꯥꯒꯤ ꯏꯁꯄꯣꯟꯁ ꯇꯧꯕꯒꯥꯏꯗꯣ ꯑꯗꯨꯝꯁꯨ ꯇꯧꯕ꯭ꯔꯣ ꯏꯇꯥꯎꯒꯤꯕꯣ꯫
ꯑꯩꯒꯤꯗꯤ ꯇꯧꯗꯦ ꯑꯗꯨ ꯃꯤꯒꯤ ꯃꯤꯉꯣꯟꯗꯒꯤ ꯂꯩꯔꯒ ꯊꯥꯗꯕ ꯉꯥꯛꯇꯅꯤ ꯑꯩꯒꯤꯁꯤꯁꯨ ꯑꯩ ꯏꯁꯄꯣꯟ ꯇꯧꯕ ꯀꯩꯀꯩ ꯇꯧꯕꯗꯨꯁꯨ ꯍꯥꯏꯗꯤ ꯐꯖꯅ ꯑꯗꯨꯒꯤ ꯑꯣꯏꯅ ꯐꯖꯟꯅ ꯁꯦꯝꯗ꯭ꯔꯗꯤ ꯌꯥꯗꯦ ꯑꯗꯨꯁꯨ ꯄꯩꯁꯥ ꯆꯪꯉꯦꯕ ꯁꯦꯝꯕ ꯈꯣꯠꯄ ꯇꯧꯕ ꯃꯇꯝꯗ ꯁꯦꯕꯥ ꯁꯦꯕꯤ ꯑꯗꯒꯤ ꯉꯥ ꯃꯔꯨꯝ ꯀꯥꯞꯄ ꯈꯣꯠꯄ ꯀꯩꯗꯧꯕ ꯁꯦꯕꯥ ꯃꯌꯥꯝ ꯆꯪꯉꯦꯕ ꯑꯗꯨꯁꯨ ꯑꯗꯨꯅ ꯑꯗꯨꯒꯨꯝꯕꯗꯨꯗꯤ ꯑꯃꯨꯛ ꯃꯤꯁꯨ ꯂꯩꯇꯕꯅꯤꯅ ꯑꯩ ꯏꯊꯟꯇ ꯇꯧ ꯌꯥꯔꯣꯏꯗꯕꯅꯤꯅꯅ ꯇꯧꯗ꯭ꯔꯦ ꯑꯗ ꯃꯤꯉꯣꯟꯗꯒꯤ ꯂꯩ ꯃꯤꯉꯣꯟꯗꯒꯤ ꯃꯆꯥ ꯂꯩꯔ ꯈꯣꯠꯂꯒ ꯑꯗꯨꯃꯥꯏꯅ ꯇꯧꯕ ꯃꯤꯗꯒꯤ ꯀꯟꯇꯦꯛ ꯂꯩꯅꯕꯗꯒꯤ ꯇꯧꯔꯒ ꯊꯥꯗꯕ ꯉꯥꯛꯇꯅꯤꯗ ꯑꯩꯒꯤꯁꯨ ꯅꯪꯒꯤꯁꯨ ꯑꯗꯨꯝ ꯊꯥꯗꯔꯝꯗꯥꯏꯗ ꯐꯖꯅ ꯍꯥꯏꯔꯣ ꯑꯗꯨꯒ ꯑꯩ ꯍꯣꯏ ꯑꯩ ꯂꯧꯕꯝꯗꯨꯗꯒꯤ ꯑꯗꯨꯝ ꯂꯧꯕ ꯌꯥꯅꯤ ꯃꯣꯏꯗ ꯍꯥꯏꯅꯔꯒ ꯀꯩꯀꯩ ꯉꯥꯅꯣꯗꯣ
ꯑꯗꯨ ꯀꯩꯅꯣ ꯇꯧꯕ꯭ꯔꯣ ꯑꯗꯨꯝ ꯁꯨꯃꯥꯏꯅ ꯉꯥ ꯌꯧꯕ ꯈꯣꯠꯄ ꯇꯧꯕꯁꯦ ꯐꯤꯁꯔꯤ ꯗꯤꯄꯥꯔꯠꯃꯦꯟꯗꯒꯤ ꯀꯨꯝ ꯈꯨꯗꯣꯡꯆꯥꯥꯕꯒ ꯂꯧꯕ ꯈꯣꯠꯄꯗꯤ ꯏꯇꯎ ꯍꯣꯏ ꯐꯪꯕ꯭ꯔꯣ
ꯂꯧꯕ ꯍꯥꯏꯁꯦ ꯃꯣꯏꯗꯒꯤ ꯀꯩꯁꯨ ꯂꯧꯗꯦꯗ ꯑꯗꯨꯝ ꯃꯣꯏꯗꯒꯤ ꯂꯧꯗꯧꯕ ꯀꯩꯗꯧꯕ ꯀꯩꯁꯨ ꯂꯩꯇꯦꯗꯥ ꯍꯥꯏꯗꯤ ꯑꯩꯈꯣꯏ ꯏꯁꯥꯅ ꯇꯧꯖꯕ ꯉꯥꯛꯇꯅꯦ ꯃꯣꯏꯗꯤ ꯑꯗꯨꯝ ꯃꯣꯏꯒꯤꯁꯨ ꯁꯔꯀꯥꯔꯅꯦꯅ ꯑꯗꯨ ꯄꯪꯂꯩ ꯂꯩꯖꯕꯅꯤꯅ ꯀꯩꯁꯨ ꯑꯩꯈꯣꯏꯒꯤ ꯀꯥꯟꯅꯅꯕ ꯁꯤꯜꯂꯛꯄ ꯍꯥꯏꯔ ꯀꯩꯁꯨ ꯇꯧꯗꯦꯗꯣꯏ ꯂꯨ ꯉꯥꯒꯨꯝꯕ ꯊꯥꯗꯔꯝꯗꯥꯏ ꯄꯩꯁꯥ ꯆꯪꯉꯝꯗꯥꯏ ꯂꯣꯟꯒꯨꯝꯕ ꯂꯧꯕ ꯈꯣꯠꯄ ꯇꯧꯕꯕꯨꯗꯤ ꯃꯣꯏꯗꯒ ꯇꯥꯟꯅꯔꯒ ꯌꯥꯕꯁꯨ ꯌꯥꯏ ꯑꯗꯣ ꯑꯩꯗꯤ ꯇꯧꯗꯦ ꯃꯤ ꯇꯧꯕꯕꯨꯗꯤ ꯌꯥꯎꯕꯅꯦ ꯑꯗꯨꯃꯥꯏꯅ ꯂꯣꯟꯒ ꯂꯧꯕ ꯈꯣꯠꯄ ꯃꯣꯏꯒ ꯇꯥꯟꯅꯔꯒ ꯑꯩꯗꯤ ꯑꯗꯨꯝ ꯏꯁꯥꯅ ꯇꯧꯖꯕ ꯉꯥꯛꯇꯅꯤꯅ ꯃꯣꯏꯗꯒꯤ ꯇꯥꯟꯅꯕ ꯀꯩꯁꯨ ꯂꯧꯗꯦꯗꯥ
ꯑꯗꯣ ꯏꯇꯥꯎꯒꯤ ꯍꯧꯖꯤꯛꯀꯤ ꯅꯥꯄꯤ ꯆꯥꯕꯤꯒꯨꯝꯕ ꯊꯥꯗꯕ ꯑꯗꯨꯕꯨꯗꯤ ꯇꯧꯔꯦꯀꯣ ꯑꯗꯨꯒ ꯃꯤꯅ ꯍꯥꯏꯔꯛꯄꯗꯁꯨ ꯑꯩꯈꯣꯏꯒꯤ ꯀꯩꯅꯣ ꯉꯥ ꯁꯝꯖꯦꯠꯀꯨꯝꯕ ꯎꯀꯥꯕꯤꯒꯨꯝꯕꯁꯤꯁꯨ ꯃꯌꯥꯝ ꯊꯥꯗꯔꯒ ꯁꯤꯁꯨ ꯀꯥꯟꯅꯩ ꯍꯥꯏꯒꯨꯝ ꯇꯧꯋꯦ ꯑꯗꯣ ꯏꯇꯥꯎꯒꯤꯗꯤ ꯑꯗꯨꯒꯨꯝꯕꯒ ꯊꯥꯗꯔꯒ ꯇꯧ ꯕꯥ ꯌꯥꯎꯕꯔꯣ
ꯑꯥꯎ ꯑꯗꯨꯃꯥꯏꯅ ꯀꯥꯟꯅꯕ ꯈꯣꯠꯄ ꯃꯤ ꯃꯤ ꯃꯌꯥꯝ ꯇꯧꯅꯕꯅꯦ ꯎꯀꯥꯕꯤ ꯑꯗꯨꯃꯥꯏꯅ ꯎꯀꯥꯕꯤ ꯍꯥꯏꯕꯤ꯭ꯔꯤꯠ ꯀꯥꯏ ꯃꯌꯥꯝ ꯂꯩꯕꯅꯦ ꯑꯗꯨ ꯑꯆꯧ ꯑꯆꯧꯕ ꯑꯗꯨ ꯊꯥꯗꯅ ꯇꯧꯕꯁꯨ ꯑꯩꯕꯨꯗꯤ ꯇꯧꯗꯦ ꯑꯗꯨ ꯃꯤ ꯃꯌꯥꯝ ꯇꯧꯕꯅꯤ ꯑꯗꯨꯞ ꯑꯗꯨ ꯀꯥꯟꯅꯕ ꯀꯥꯟꯅꯩ ꯈꯪꯕꯗꯒꯤ ꯃꯤ ꯃꯌꯥꯝ ꯇꯧꯁꯤꯟ ꯁꯤꯟꯗꯅ ꯈꯣꯠꯇꯅ ꯑꯗꯨꯁꯨ ꯃꯤ ꯃꯌꯥꯝ ꯇꯧꯁꯤꯟꯕꯗꯒꯤ ꯃꯌꯥꯝ ꯇꯧꯃꯟꯗꯅ ꯍꯣꯡꯃꯜꯂꯛꯇꯅ ꯎꯀꯥꯕꯤ ꯀꯗ ꯁꯤꯠꯇꯗꯅ ꯈꯣꯠꯇꯅ ꯇꯧꯕꯁꯨ ꯂꯩꯕꯅꯤ ꯃꯤ ꯑꯃꯅ ꯀꯥꯟꯅꯩ ꯈꯪꯉ꯭ꯔꯗꯤ ꯃꯌꯥꯝ ꯃ ꯇꯧꯕꯤꯔ ꯑꯗꯨꯅ ꯑꯩꯒꯤꯗꯤ ꯇꯧꯗꯦ ꯃꯤꯒꯤ ꯇꯧꯕ ꯈꯣꯠꯄ ꯑꯗꯨꯒꯨꯝꯕ ꯑꯗꯒꯤ ꯎꯀꯥꯕꯤ ꯑꯗꯒꯤ ꯉꯥꯆꯤꯛ ꯀꯩ ꯀꯩꯀꯥꯗꯣ ꯑꯗꯨꯝ ꯊꯥꯗꯔꯒ ꯇꯧꯕ ꯃꯤ ꯃꯌꯥꯝ ꯂꯩꯕꯅꯦ ꯑꯗꯨꯃꯥꯏꯅ ꯃꯆꯥ ꯃꯆꯥ ꯇꯧꯕ
ꯑꯗꯒꯤ ꯑꯃꯨꯛ ꯑꯩꯅ ꯁꯨꯝ ꯇꯥꯕꯗ ꯑꯩꯈꯣꯏꯒꯤ ꯉꯥ ꯅꯕ ꯑꯩꯈꯣꯏꯒꯤ ꯑꯗꯩ ꯑꯇꯣꯞꯄ ꯁꯥꯁꯤꯡꯅꯁꯨ ꯂꯣꯏ ꯆꯥꯏ ꯍꯥꯏꯕ ꯑꯃ ꯑꯩꯈꯣꯏꯒꯤ ꯅꯦꯄꯤꯌꯔ ꯍꯥꯏꯗ ꯅꯥꯄꯤ ꯑꯃ ꯂꯩꯕꯗꯣ ꯑꯗꯨꯣꯏ ꯇꯥꯎꯔꯤꯁꯨ ꯑꯗꯨꯒꯨꯝꯕꯒ ꯊꯥꯔꯒ ꯑꯗꯨꯝ ꯁꯤꯖꯤꯟꯅꯕ ꯌꯥꯕꯔꯣ ꯏꯇꯥꯎ
ꯊꯥꯗꯅꯕꯅꯦ ꯑꯗꯨꯏꯗꯨꯁꯨ ꯄꯨꯂꯞ ꯃꯤ ꯑꯇꯣꯞꯄ ꯂꯝ ꯂꯩꯕ ꯀꯥꯡꯕꯨꯗꯤ ꯑꯩꯗꯤ ꯂꯝ ꯊꯥꯐꯝ ꯂꯩꯇꯕꯅꯤꯅ ꯊꯥꯗ꯭ꯔꯦ ꯑꯗꯨꯏꯗꯣ ꯑꯗꯨꯝ ꯁ꯭ꯋꯥꯏꯗꯒꯤ ꯑꯐꯪꯕ ꯅꯥꯄꯤ ꯀꯩꯀꯩ ꯐꯥꯜꯂꯒ ꯑꯣꯏꯅ ꯄꯤꯖꯕꯅꯦ ꯑꯗꯨ ꯏꯇꯥꯎꯒꯤ ꯂꯝ ꯂꯩꯔꯗꯤ ꯑꯗꯨꯒꯤꯗꯨꯁꯨ ꯊꯥꯕ ꯌꯥꯗꯁꯨ ꯊꯥꯔꯒ ꯃꯣꯏ ꯍꯥꯏꯗꯤ ꯑꯗꯨꯗ ꯉꯥ ꯀꯩꯀꯩꯗꯣ ꯀꯥꯟꯅꯕ ꯍꯥꯏꯗꯤ ꯅ꯭ꯌꯨꯇ꯭ꯔꯦꯟ ꯃꯌꯥꯝ ꯑꯃ ꯌꯥꯎꯕꯅꯦ ꯑꯩꯈꯣꯏꯁꯤꯗ ꯅꯥꯄꯤꯁꯤꯗꯒꯤ ꯑꯩꯈꯣꯏꯁꯤꯅ ꯐꯥꯟꯂꯥꯒ ꯄꯤꯖꯔꯤꯁꯤ ꯅꯥꯄꯤꯁꯤꯗꯩ ꯍꯦꯟꯅ ꯑꯗꯨꯅ ꯍꯦꯟꯅ ꯑꯗꯣ ꯏꯇꯥꯎꯞꯒꯤ ꯂꯝ ꯂꯩꯔꯗꯤ ꯑꯗꯨꯝ ꯊꯥꯖꯤꯜꯂꯒ ꯑꯗꯨꯏꯗꯣ ꯑꯗꯨ ꯑꯣꯏꯅ ꯄꯤꯖꯔꯗꯤ ꯃꯤꯉꯣꯟꯗꯒꯤ ꯅꯥꯄꯤ ꯐꯥꯅꯕ ꯑꯇꯣꯞꯄ ꯀꯣꯏꯆꯠ ꯆꯠꯇ꯭ꯔꯁꯨ ꯌꯥꯔꯦ ꯑꯗꯨꯝ ꯑꯗꯨ ꯑꯗꯨꯝ ꯄꯤꯖꯕ ꯌꯥꯕꯅꯦ ꯑꯗꯨ ꯏꯇꯥꯎꯒꯤ ꯂꯝꯗ ꯑꯗꯨꯝ ꯊꯥꯖꯤꯜꯂꯣ ꯑꯗꯨꯏꯗꯨꯣ ꯊꯤꯔꯒ ꯃꯣꯏ ꯂꯧꯕꯝ ꯂꯩꯕꯅꯦ
ꯍꯣꯏꯅꯦ ꯑꯩꯒꯤꯗꯤ ꯅꯥꯄꯤ ꯐꯠꯇꯕꯅꯤꯅ ꯑꯗꯨꯒꯨꯝꯕꯗꯨꯣ ꯊꯥ ꯌꯥꯔꯒꯗꯤ ꯑꯗꯨ ꯈꯔ ꯊꯥꯖꯤꯜꯂꯒ ꯑꯗꯣꯝꯗ ꯑꯣꯏꯅ ꯄꯤꯖꯔꯒꯗꯤ ꯐꯔꯦ ꯑꯗꯨꯧꯅ ꯃꯆꯤꯟꯖꯥꯛ ꯗꯨꯀꯥꯟꯗꯒꯤ ꯂꯩꯔꯒ ꯃꯣꯏ ꯑꯇꯥꯎꯕꯤꯒꯥꯏꯔ ꯂꯩꯕꯗꯣ ꯑꯗꯨ ꯌꯥꯝ ꯅꯥꯄꯤꯗꯣ ꯑꯣꯏꯅ ꯊꯥꯔꯒ ꯄꯤꯖꯕꯅꯗꯤ ꯐꯒꯗ꯭ꯔꯥꯅ ꯈꯟꯕ ꯑꯗꯨ ꯏꯇꯥꯎꯑꯣ ꯑꯗꯨꯝ ꯆꯍꯤ ꯑꯃꯗꯩ ꯏꯇꯥꯎ ꯑꯗꯨ ꯉꯥꯗꯣ ꯌꯣꯜꯂ ꯈꯣꯠꯂꯒ ꯄꯩꯁꯥꯒꯅꯤ ꯀꯌꯥꯝ ꯀꯌꯥꯝ ꯂꯦꯝꯒꯦ ꯏꯇꯥꯎ
ꯀꯌꯥꯝ ꯂꯦꯝꯕ ꯍꯥꯏꯁꯦ ꯑꯗꯨꯝ ꯉꯝꯅꯕ ꯍꯥꯏꯗꯤ ꯈꯔ ꯈ ꯈꯔ ꯑꯗꯨꯝ ꯇꯣꯡꯉꯦ ꯍꯥꯏꯇꯥꯔꯦ ꯇꯣꯡꯗꯅꯗꯤ ꯇꯧ ꯌꯥꯗꯕꯅꯤ ꯇꯣꯡꯕꯅꯤꯅ ꯑꯗꯨꯝ ꯈꯔ ꯈꯔ ꯍꯤꯡꯅꯕ ꯑꯁꯤꯅ ꯍꯤꯡꯅꯕ ꯂꯝꯕꯤꯅꯤꯅ ꯇꯣꯡꯅꯕ ꯑꯗꯨꯝ ꯈꯔ ꯈꯔ ꯁꯦꯕꯥ ꯇꯧꯔꯒ ꯇꯣꯡꯉꯦ ꯍꯥꯏꯇꯥꯔꯦ ꯆꯍꯤ ꯆꯍꯤ ꯑꯗꯨꯝ ꯈꯔ ꯈꯔ ꯍꯤꯡꯕ ꯌꯥꯅꯕꯒꯤ ꯄꯩꯁꯥꯗꯤ ꯑꯗꯨꯝ ꯐꯪꯉꯦ ꯍꯥꯏꯇꯥꯔꯦ ꯁꯤꯗꯒꯤ
ꯏꯇꯥꯎꯒꯤ ꯑꯩꯅ ꯊꯦꯡꯅꯈꯤꯕꯗꯣ ꯏꯇꯥꯎꯒꯤ ꯉꯥ ꯀꯩꯅꯣꯗꯥꯒ ꯆꯥꯛꯀꯧꯕꯗꯒ ꯃꯦꯂꯥꯗ ꯄꯨꯊꯣꯛꯄꯒ ꯎꯈꯤꯕ ꯑꯗꯨꯣ ꯏꯇꯥꯎ ꯑꯩꯅ ꯌꯥꯝ ꯌꯥꯝ ꯇꯣꯡꯉꯝꯗꯧ ꯃꯥꯟꯕꯗꯨꯅꯦ ꯑꯩꯅ ꯍꯪꯉꯛꯏꯁꯦ
ꯍꯣꯏ ꯃꯦꯂꯥ ꯀꯩꯀꯩ ꯇꯧꯕꯗꯣꯏ ꯄꯨꯊꯣꯛꯑꯦ ꯑꯗꯨꯝ ꯈꯔ ꯈꯔ ꯇꯣꯡꯕ ꯍꯥꯏꯁꯦ ꯍꯣꯏ ꯑꯗꯨꯝ ꯐꯖꯅ ꯉꯥꯗꯣ ꯐꯖꯔꯗꯤ ꯑꯗꯨꯝ ꯃꯤ ꯃꯌꯥꯝ ꯄꯥꯝꯝꯕꯩ ꯑꯗꯨ ꯐꯖꯅ ꯑꯗꯨꯝ ꯇꯣꯡꯉꯦ ꯑꯗꯨ ꯈꯤꯇꯪ ꯈꯤꯇꯪ ꯐꯖꯗꯕ ꯑꯣꯏꯔꯣ ꯀꯩ ꯑꯣꯏꯔꯣ ꯇꯧꯕ ꯑꯗꯒꯤ ꯏꯆꯥꯎꯒ ꯂꯥꯛꯈ꯭ꯔꯗꯤ ꯃꯥꯡꯕ ꯈꯣꯠꯄ ꯃꯌꯥꯝ ꯇꯧꯔꯤ ꯄꯣꯠꯅꯤꯗ ꯑꯗꯨꯗꯤ ꯑ ꯃꯥꯕꯨꯁꯨ ꯌꯥꯎꯕ ꯃꯤ ꯃꯃꯥꯡ ꯏ ꯆꯥꯎ ꯂꯥꯛꯇꯅ ꯑꯗꯨꯅ
ꯑꯗꯨꯕꯨ ꯑꯗꯣ ꯑꯗꯨꯒꯨꯝꯕ ꯏꯆꯥꯎ ꯂꯥꯛꯄ ꯈꯣꯠꯄ ꯄ ꯉꯥꯒ ꯌꯥꯝ ꯃꯥꯡꯕꯗꯨꯗꯤ ꯗꯤꯄꯥꯔꯠꯃꯦꯟꯗꯒꯤ ꯑꯩꯈꯣꯏ ꯁꯦꯟꯊꯪꯒꯨꯝꯕ ꯇꯥꯟꯅꯕ ꯈꯣꯠꯄꯗꯤ ꯐꯪꯗꯕꯕꯔꯣ
ꯃꯣꯏꯅ ꯄꯤꯕꯅꯦ ꯑꯗꯨꯁꯨ ꯃꯃꯥꯡ ꯈꯤꯇꯪꯕꯨꯗꯤ ꯐꯪꯉꯦ ꯌꯥꯝ ꯐꯪꯗꯦꯗ ꯃꯣꯏꯅ ꯍꯥꯏꯔꯤꯗꯨ ꯑꯗꯨꯃꯥꯏꯅ ꯐꯪꯗꯦꯗ ꯈꯔ ꯈꯛꯇꯅꯤ ꯐꯪꯉꯦ ꯌꯥꯝ ꯐꯪꯍꯧꯗꯦ ꯇꯥꯅꯕꯕꯨꯗꯤ ꯇꯥꯟꯅꯩ ꯑꯗꯣ ꯈꯤꯇꯪꯈꯛ ꯐꯪꯉ ꯇꯣꯏꯦ ꯃꯣꯏ ꯑꯗꯨꯝ ꯃꯣꯏ ꯄꯪꯈꯥꯏ ꯍꯥꯏꯖꯤꯟꯕꯗꯨ ꯁꯔꯀꯥꯔꯒꯤ ꯑꯗꯨ ꯉꯥꯛꯇꯅꯤꯗ ꯀꯩꯁꯨ ꯀꯥꯟꯅꯕꯗꯣ ꯍꯦꯟꯅ ꯐꯪꯗꯦꯕ ꯌꯥꯝ ꯀꯟꯅ ꯃꯣꯏꯅ ꯍꯥꯏꯔꯤꯕ ꯃꯑꯣꯡꯗꯨꯗ ꯈꯤꯇꯪꯕꯨꯗꯤ ꯐꯪꯍꯧꯋꯦ ꯑꯗꯨꯒꯤ ꯏꯆꯥꯎ ꯂꯥꯛꯈꯤꯕꯒꯤ ꯉꯥ ꯂꯣꯏ ꯆꯠꯈꯤꯕꯒꯤꯗꯨꯗ ꯑꯗꯣ ꯑꯗꯨꯗ ꯀꯥꯔ ꯊꯥꯖꯕ ꯌꯥꯕ ꯅꯠꯇꯦꯗ ꯑꯩꯈꯣꯏꯁꯤ ꯏꯁꯥꯅ ꯑꯗꯨꯝ ꯍꯣꯠꯅꯖꯔꯒ ꯇꯧꯗꯧ ꯉꯥꯛꯇꯅꯤꯗ
ꯑꯗꯣ ꯀꯩꯅꯣꯒꯤ ꯁꯨꯃꯥꯏꯅ ꯏꯁꯤꯡ ꯏꯆꯥꯎ ꯇꯧꯕ ꯈꯣꯠꯄꯗꯗꯤ ꯏꯇꯥꯎꯒꯤ ꯍꯧꯖꯤꯛꯀꯤ ꯐꯥꯔꯝꯒꯤ ꯑꯀꯣꯏꯕꯗꯣ ꯑꯩꯈꯣꯏꯒꯤ ꯏꯟꯒ ꯈꯟꯕ ꯈꯣꯠꯄꯗꯨꯗꯤ ꯇꯧꯔꯤꯕ ꯅꯠꯇ꯭ꯔꯣ
ꯑꯗꯨ ꯇꯧꯔꯁꯨ ꯑꯗꯨ ꯍꯦꯟꯒꯠꯂꯒ ꯄꯥꯔꯗꯤ ꯎꯄꯥꯏ ꯂꯩꯇꯦ ꯑꯗꯨꯝ ꯇꯧꯔꯤꯅꯤ ꯑꯗꯨꯕꯨꯗꯤ ꯑꯗꯣ ꯌꯥꯝ ꯋꯥꯡꯅ ꯀꯌꯥꯝ ꯋꯥꯡꯅ ꯇꯧ ꯉꯝꯗꯣꯏꯒꯦ ꯌꯥꯝ ꯋꯥꯡꯅ ꯇꯧ ꯉꯝꯕ ꯅꯠꯇꯦꯗꯅ ꯑꯗꯨꯅ ꯑꯗꯨ ꯂꯣꯏ ꯇꯧꯔꯤ ꯉꯥꯛꯇꯅꯦ ꯑꯗꯨ ꯍꯦꯟꯒꯠꯂꯒ ꯄꯥꯔꯒ ꯂꯣꯏ ꯆꯠꯈꯤꯕ ꯉꯥꯛꯇꯅꯦꯕ ꯏꯆꯥꯎꯁꯨ ꯌꯥꯝ ꯆꯥꯎꯅ ꯂꯥꯛꯑꯗꯤ ꯎꯄꯥꯏ ꯂꯩꯇꯦ ꯈꯜꯂꯁꯨ ꯈꯟꯗ꯭ꯔꯁꯨ ꯑꯗꯨꯝ ꯉꯥ ꯃꯌꯥꯝꯗꯨꯗ ꯅꯝꯊꯦ ꯆꯈꯤꯗ ꯑꯗꯨꯝ ꯎꯄꯥꯏ ꯂꯩꯇꯦ
ꯑꯗꯣ ꯏꯁꯤꯡ ꯏꯆꯥꯎ ꯂꯥꯛꯄ ꯃꯇꯝꯗꯗꯤ ꯑꯃꯨꯛ ꯑꯩꯈꯣꯏꯁꯦ ꯉꯥ ꯌꯣꯛ ꯑꯩꯈꯣꯏ ꯀꯥꯡꯕꯨꯁꯦ ꯕꯦꯔꯥꯅꯤ
ꯃꯥꯅꯤ ꯑꯗꯨ ꯉꯥꯛꯇꯅꯤ ꯑꯇꯣꯞꯄꯗꯤ ꯂꯩꯇꯦ ꯏꯁꯤꯡ ꯆꯥꯎꯕ ꯈꯣꯠꯄꯗ ꯅꯠꯇꯅ ꯑꯇꯣꯞꯄ ꯀꯩꯀꯩ ꯑꯇꯣꯞꯄꯗ ꯃꯥꯡꯗꯧꯕꯗꯤ ꯂꯩꯇꯦ ꯏꯁꯤꯡ ꯆꯥꯎꯕ ꯈꯛꯇꯅꯤ ꯑꯩꯈꯣꯏ ꯉꯥ ꯌꯣꯛꯄ ꯀꯥꯡꯕꯨꯅ ꯃꯥꯡꯉꯤꯁꯦ
ꯍꯣꯏ ꯑꯗꯨꯗꯤ ꯇꯗꯥꯥꯎ ꯀꯩꯅꯣ ꯇꯧꯔꯒꯦ ꯑꯩꯁꯨ ꯑ ꯅꯪ ꯑꯩꯁꯨ ꯀꯣꯏꯊꯣꯔꯛꯄ ꯌꯥꯕ꯭ꯔ ꯌꯦꯡꯉꯒꯦ ꯑꯗꯨꯒ ꯉꯥꯗꯨꯁꯨ ꯂꯧꯐꯝ ꯈꯣꯠꯐꯝꯗꯨꯁꯨ ꯏꯇꯥꯎ ꯈꯔ ꯆꯠꯃꯤꯟꯅꯕ ꯈꯣꯠꯃꯤꯟꯅꯕ ꯇꯧꯔꯒ ꯑꯩꯁꯨ ꯉꯥꯗꯣ ꯈꯔ ꯊꯥꯗꯔꯒꯦ ꯏꯇꯥꯎ
ꯍꯣꯏ ꯍꯣꯏ ꯐꯔꯦ ꯐꯔꯦ ꯍꯌꯦꯡ ꯑꯩꯒ ꯑꯗꯨꯝ ꯉꯥ ꯂꯧꯕ ꯍꯥꯏꯔꯛꯑꯒꯦ
ꯍꯣꯏ ꯍꯣꯏ ꯍꯣꯏ꯫